ꯇꯥꯕ꯭ꯔꯣ ꯑ ꯇꯥꯕ꯭ꯔꯣ ꯇꯥꯄ
ꯇꯔꯣ ꯍ
ꯑꯣ ꯇꯥꯏꯌꯦ ꯅꯪꯗꯤ ꯇ ꯎꯝ ꯁꯥꯄ꯭ꯔꯣ ꯌꯥꯝ ꯁꯥꯕ꯭ꯔꯣ
ꯑꯣꯦꯝ ꯁꯌꯦ ꯅꯪ ꯎꯝ
ꯄꯔ ꯀꯌꯦ ꯑꯗꯞꯣ
ꯑꯩ
ꯎꯝ ꯎꯝ
ꯑ
ꯎꯝ ꯑꯉꯥꯡ ꯂꯧꯔꯒ ꯂꯩꯌꯦ ꯍꯥꯏꯕ꯭ꯔꯣ ꯑꯣ ꯑꯗꯨꯗꯤ ꯌꯥꯝ ꯌꯥꯝ ꯐꯥꯏꯅ ꯅꯪ